ꯑꯥꯢꯁ ꯇꯞ
ꯇꯥꯔꯦ ꯇꯥꯔꯦ
ꯂꯥꯁ ꯂꯥꯁ ꯄꯥꯏꯕ
ꯀꯔꯤ
ꯂꯥꯁ ꯄꯥꯏꯕ
ꯂꯥꯁ ꯄꯥꯏꯕ
ꯑꯥꯎ ꯃꯨꯟꯅ ꯈꯜꯂꯣ ꯑꯗꯣ ꯀꯔꯤ ꯃꯤꯅꯤꯡꯅꯣ ꯍꯥꯏꯕꯗꯣ
ꯀꯔꯤꯔꯥ ꯈꯪꯗꯦꯗ ꯀꯩꯗꯧꯔꯤꯅꯣ
ꯑꯩꯁꯦ ꯀꯔꯤ ꯇꯧꯕ꯭ꯔ ꯈꯪꯗꯦꯍꯦ ꯇꯨꯝꯕꯔ ꯆꯠꯄꯔ ꯈꯪꯗꯦ ꯍꯤꯞꯄꯒ ꯂꯩ ꯃꯥꯜꯂꯦ
ꯃꯥꯂꯦ
ꯆꯂꯣ ꯑꯗ ꯍꯤꯄꯤꯌꯦ
ꯍꯥ ꯍꯤꯞꯄꯣ ꯍꯤꯞꯄꯣ ꯅꯨꯡꯉꯥꯏꯕꯅꯦ ꯍꯤꯞꯄꯁꯨ
ꯍꯤꯄ ꯍꯤꯞꯄ ꯍꯤꯞꯄ ꯅꯠꯇꯅ ꯀꯔꯤ ꯇꯧꯅꯤꯉꯥꯢ ꯂꯩꯒꯦ ꯍꯧꯖꯤꯛ
ꯎꯝ ꯆꯥꯛ ꯆꯥꯔꯕ ꯅꯠꯇ꯭ꯔꯣ
ꯆꯥꯗꯔꯤꯗ ꯄꯨꯡ ꯇꯔꯦꯠ ꯇ
ꯑꯁ ꯌꯥꯝ ꯑꯁ ꯌꯥꯝ ꯊꯦꯡꯉꯦꯍꯦ
ꯊꯦꯡꯕꯦ ꯑꯈꯣꯏꯗꯤ ꯇꯨꯝꯕ ꯃꯇꯝ ꯅꯠꯇ꯭ꯔꯤꯌꯦ ꯍꯧꯖꯤꯛ ꯑꯈꯣꯏꯗꯤ
ꯅꯣꯡꯉꯥꯟꯒꯗꯧꯔꯦ ꯉꯥꯏꯍꯥꯛ ꯂꯩꯔꯗꯤ
ꯑꯈꯣꯏꯗꯗꯤ ꯉꯥꯜꯂꯒ ꯂꯩꯌꯦ
ꯅꯣꯏꯒꯤ ꯄ꯭ꯂꯥꯅꯦꯠ ꯇꯣꯉꯥꯟꯕ꯭ꯔꯣ
ꯇꯣꯉꯥꯟꯕꯩꯅꯦ
ꯅꯣꯢ ꯀꯔꯤ ꯃꯊꯦꯜ ꯊꯣꯡ ꯂꯦ ꯉꯁꯤꯗꯤ
ꯈꯪꯗꯔꯤ ꯀꯔꯤ ꯊꯣꯡꯁꯤꯔ ꯑꯌꯨꯛꯇ ꯑꯩ ꯑꯩꯌꯨꯛ ꯑꯌꯨꯛꯇꯕꯨꯗꯤ ꯀꯔꯤꯅ‌ꯣ ꯑꯣꯛ ꯁꯥ ꯆꯥꯏ
ꯑꯁ ꯅꯪꯁꯦ ꯑꯦꯟꯁꯥꯡ ꯑꯍꯥꯎ ꯑꯍꯥꯎꯕ ꯉꯥꯛꯇ ꯆꯥꯏꯀꯣ ꯄꯩꯁꯥ ꯌꯥꯝ ꯄꯥꯏꯕ ꯃꯥꯜꯂꯦ
ꯄꯥꯏꯗꯦꯗ ꯄꯥꯏꯔꯖꯨ ꯏꯟꯁꯥꯡ ꯑꯍꯥꯎꯕ ꯆꯥꯗꯗꯤ ꯌꯥꯗꯕ
ꯑꯍꯥꯎꯕ ꯆꯥꯗꯕ ꯌꯥꯗ꯭ꯔꯕ
ꯑꯍꯥꯎꯕ ꯑꯍꯥꯎꯕ ꯆꯥꯗ꯭ꯔꯗꯤꯀꯣ ꯑꯩ ꯅꯥꯒꯦ ꯇꯧꯋꯦ ꯑꯗꯨꯒꯤ ꯑꯍꯥꯎꯕ ꯉꯥꯛꯇ ꯆꯥꯔꯤꯅꯦ
ꯑꯍꯥꯎꯕ ꯆꯥꯕ ꯌꯥ ꯆꯥꯕ ꯌꯥꯕ ꯍꯛꯆꯥꯡꯗꯤ ꯄꯩꯁꯥ ꯂꯩꯕꯒꯤ ꯇꯣꯏꯅ ꯇꯣꯏꯅ ꯆꯥꯕꯒꯤꯅꯦ
ꯅꯪꯕꯨ ꯀꯔꯤ ꯀꯔꯤ ꯇꯧꯕ꯭ꯔꯣ ꯂꯥꯏꯔꯤꯛ ꯄꯥꯕ꯭ꯔꯣ
ꯄꯥꯗꯦꯗ ꯂꯥꯏꯔꯤꯛ ꯄꯥꯕ ꯃꯇꯝꯒ ꯁꯪꯗꯦ ꯍꯟꯗꯛꯁꯦ
ꯂꯦꯁꯟ ꯄ꯭ꯂꯥꯟ ꯀꯟꯅ ꯇꯧꯔꯤꯌꯦ
ꯐꯩꯌꯦ ꯐꯩꯌꯦ ꯇꯧꯔꯣ ꯇꯧꯔꯣ
ꯍꯌ‌ꯦꯡ ꯑꯉꯥꯡꯁꯤꯡꯗ ꯀꯔꯤ ꯇꯥꯛꯁꯤꯒꯦ ꯀ꯭ꯂꯥꯁ ꯁꯚꯦꯟ ꯀ꯭ꯂꯥꯁ ꯑꯩꯠꯇ ꯀꯔꯤ ꯇꯥꯛꯁꯤꯒꯦ ꯀ꯭ꯂꯥꯁ ꯇꯦꯟꯗ ꯀꯔꯤ ꯇꯥꯛꯁꯤꯒꯦ ꯍꯥꯏꯕꯗꯣ ꯁꯦꯝꯃꯒ ꯂꯩꯌꯦ
ꯑꯁ ꯌꯥꯝ ꯐꯩꯅꯦ ꯅꯪꯗꯤ ꯃꯔꯥ ꯌꯥꯝ ꯑꯣꯛꯄꯖꯥꯠꯅꯤꯅꯦ ꯑꯩꯅ ꯈꯜꯂꯨꯔꯤꯁꯤꯒ ꯇꯣꯉꯥꯜꯂꯤꯅꯦ
ꯃꯔꯝ ꯃꯣꯛ ꯃ‌ꯣꯛꯄꯥ ꯀꯧꯕ꯭ꯔꯣ ꯑꯗꯨꯕ‌ꯣ
ꯑꯩꯗꯤ ꯑꯩꯗꯤ ꯅꯪꯁꯦ ꯌꯥꯝ ꯉꯧꯁꯤꯟꯅꯕ꯭ꯔꯥ ꯈꯜꯂꯒ
ꯑꯣꯖꯥ ꯀꯧꯍꯦ
ꯁꯥꯔ ꯀꯧꯅꯤꯡꯗꯔꯥꯗꯤ ꯑꯣꯖꯥ ꯀꯧ
ꯁꯥꯔ ꯑꯣꯖꯥ
ꯑ‌ꯣꯖꯥ
ꯑꯗꯨꯗꯤ ꯑꯉꯥꯡ ꯃꯆꯥꯅ ꯀꯧꯕ ꯃꯥꯜꯂꯦꯗ
ꯁꯥꯔ ꯀꯧ ꯑꯗꯨꯗꯤ
ꯇꯧꯅꯤꯗꯦ ꯀꯩꯅ‌ꯣ ꯅꯣꯏ ꯔꯣꯝꯗꯥ ꯅꯣꯏꯔꯣꯝꯗ ꯂꯧ ꯍꯧꯔꯕꯣ
ꯀꯔꯤꯅꯣ ꯂꯧꯁꯤꯕꯣ ꯑꯩ ꯈꯪꯗꯦ ꯂꯧ ꯂꯧ ꯂꯧ ꯁꯨꯕꯥ ꯃꯤ ꯅꯠꯇꯦꯍꯦ ꯑꯩꯗꯤ
ꯑꯗꯨ ꯑꯣꯏꯔꯁꯨ ꯃꯤ ꯍꯧꯅꯔꯕ‌ꯣ ꯍꯧꯅꯔꯕꯣ ꯍꯥꯏꯕ
ꯑꯩ ꯌꯨꯝꯗ ꯂꯩꯁꯨ ꯂꯩꯇꯅ ꯍꯣꯏ ꯂꯣꯏ ꯂ‌ꯣꯏꯒ꯭ꯔꯦꯗ ꯂꯣꯏꯔꯦ ꯍꯥꯏꯔꯛꯑꯦ
ꯑꯣ ꯅꯣꯏꯔꯣꯝꯗ ꯆꯨꯖꯥꯛꯒ ꯊꯥꯗ꯭ꯔꯣ
ꯆꯨꯖꯥꯛ ꯃꯣꯔꯣꯛꯒꯤ ꯂꯧꯒꯨꯝꯕꯗ ꯊꯥꯏ ꯍꯥꯏ
ꯆꯨꯖꯥꯛ ꯆꯥꯕ ꯌꯥꯕ ꯃꯇꯝ ꯌꯧꯔ‌ꯦꯅꯦ ꯈꯔ ꯄꯤꯔꯛꯎꯗꯅꯥ
ꯑꯩꯈꯣꯏꯁꯨ ꯑꯩꯈꯣꯏꯁꯨ ꯃꯍꯥꯎ ꯇꯪꯒꯦ
ꯍꯣꯏ ꯑꯩ ꯍꯌꯦꯡ ꯋꯥꯏꯀꯣ ꯌꯨꯝ ꯂꯩꯔ ꯂꯩꯔꯕ ꯀꯥꯟꯗ ꯑꯩ ꯄꯤꯔꯛꯀꯦ ꯍꯧꯖꯤꯛꯄꯨꯗꯤ ꯑꯩ ꯌꯨꯝꯗ ꯂꯩꯇꯦ
ꯎꯝ ꯅꯣꯏ ꯊꯕꯤꯒ ꯄꯥꯟꯗ꯭ꯔꯣ ꯆꯤꯡꯒꯤ ꯊꯕꯤꯗꯣ
ꯊꯕꯤ ꯄꯥꯟ ꯄꯥꯟꯗ꯭ꯔꯗꯤ
ꯆꯤꯡꯒꯤ ꯊꯕꯤꯗꯣ ꯊꯣꯠꯂꯒ ꯍꯥꯎꯋꯦꯅꯦ ꯈꯣꯏꯅ ꯁꯤꯗ ꯂꯩꯔꯒ ꯆꯥꯕꯗꯤꯀꯣ ꯀꯟꯕꯅꯤꯅ ꯍꯥꯎꯇꯦꯕ ꯅꯣꯏ ꯆꯤꯡꯒꯤ ꯊꯕꯤꯗꯣ
ꯑꯩꯈꯣꯏ ꯆꯤꯡꯒꯤ ꯊꯕꯤꯁꯦ ꯑꯣꯔꯒꯥꯅꯤꯛ ꯍꯤꯗꯥꯛ ꯀꯩꯀꯥ ꯊꯥꯗꯕꯅꯤꯅꯀꯣ
ꯎꯝ ꯅꯣꯏ ꯅꯣꯏ ꯅꯣꯏ ꯆꯤꯡꯒꯤ ꯊꯕꯤꯗꯣ ꯂꯧꯗꯒꯤꯅ ꯀꯩꯅꯣꯝꯗꯨꯝ ꯂꯧꯔꯗꯤ ꯀꯩꯅꯣ ꯀꯌꯥꯃꯨꯛꯇꯤ ꯍꯦꯛꯄ꯭ꯔꯥ
ꯃꯣꯔꯣꯛꯂꯣ ꯊꯥꯕꯤꯔꯣ ꯀꯔꯤꯅꯣ
ꯊꯕꯤꯗꯣ
ꯑꯗꯨꯝ ꯍꯦꯛꯏꯗ
ꯅꯣꯏ ꯆꯨꯖꯥꯛꯇꯣ ꯅꯣꯏ ꯅꯣꯏꯔꯣꯝꯗ ꯀꯣ ꯆꯥꯝꯃꯒꯤ ꯀꯌꯥ ꯀꯌꯥ ꯇꯧꯅꯕ꯭ꯔꯣ
ꯆꯨꯖꯥꯛ ꯆꯥꯝꯃꯒꯤ ꯇꯥ ꯀꯨꯟ
ꯀꯨꯟ ꯀꯨꯟ ꯀꯨꯟ ꯇꯧꯋꯦ ꯑ
ꯑꯁ ꯌꯥꯝꯃꯤꯍꯦ ꯑꯩꯈꯣꯏꯗꯗꯤ ꯁꯚꯦꯟ ꯅꯤꯄꯥꯟ ꯃꯥꯄꯟ ꯑꯗꯨꯃꯥꯏꯅ ꯇꯧꯅꯩꯅꯦ
ꯑꯣ ꯑꯩꯈꯣꯏꯔꯣꯝꯗꯗꯤ ꯌꯥꯝ ꯍꯣꯡꯕꯅꯦ
ꯍꯣꯡꯉꯤꯅꯦ ꯅꯪ ꯍꯣꯡꯉꯀꯥꯟꯗ ꯑꯩꯒꯤ ꯁꯨ ꯈꯔ ꯄꯤꯕꯤꯔꯛꯑꯣ
ꯑꯣ ꯍꯣꯏ ꯊꯥꯔꯥꯒꯦ ꯀꯣ
ꯍꯣꯏ ꯍꯣꯏ
ꯂꯩꯔꯥꯝꯃꯣ
ꯉꯥꯏꯔꯝꯒꯦ ꯇꯨꯝꯗꯕꯤꯗ ꯑꯩ ꯉꯥꯏꯔꯒ ꯂꯩꯒꯦ ꯅꯪꯒꯤ ꯆꯨꯖꯥꯛꯇꯣ ꯃꯪ ꯃꯪꯕ꯭ꯔꯅ
ꯃꯩ ꯃꯩ ꯃꯩ ꯃꯨꯠꯈ꯭ꯔꯦ ꯂꯣꯏꯔꯦꯗꯅ
ꯅꯣꯏꯔꯣꯝꯗꯔꯣ
ꯎꯝ ꯀꯤꯍꯦ
ꯃꯥꯏ ꯃꯨꯜꯂꯗꯤ ꯅꯦꯠꯋꯥꯛ ꯅꯨꯡꯉꯥꯏꯇꯕ꯭ꯔꯣ
ꯑꯗꯨꯒꯨꯝꯕꯗꯣ ꯂꯩꯇꯦꯗ
ꯎꯝ
ꯑꯩ ꯃꯩ ꯃꯨꯠꯂꯗꯤ ꯀꯤꯌꯦ ꯍꯥꯏꯕ
ꯑꯦꯁ ꯃꯩ ꯃꯨꯠꯂꯗꯤ ꯀꯤꯕꯗꯤ ꯅꯪꯗꯤ ꯅꯨꯄꯥ ꯅꯠꯇ꯭ꯔꯅꯦ ꯍꯣꯃꯣ ꯑꯣꯏꯔꯝꯃꯅꯤ ꯑꯗꯨꯗꯤ
ꯍꯣꯏ
ꯑꯗꯥ ꯑꯗꯥ ꯃꯣꯔꯥ ꯑꯣꯏꯔꯝꯃꯅꯤ
ꯍꯣꯏ ꯃꯥꯅꯦ
ꯃꯩ ꯃꯨꯠꯄꯗ
ꯇꯪꯈꯥꯏ ꯅꯨꯄꯤ ꯇꯪꯈꯥꯏ ꯅꯨꯄꯥꯅꯤ ꯈꯣꯏꯗꯤ
ꯑꯣꯏꯔꯝꯒꯅꯤ ꯅꯈꯣꯟꯗꯨꯅ ꯈꯪꯉꯦꯕ ꯑꯩꯗꯤ ꯉꯁꯥꯏꯅ ꯈꯪꯉꯕꯅꯤ ꯅꯪꯅ ꯍꯥꯏꯗ꯭ꯔꯤꯀꯥꯟꯗ
ꯀꯥꯔꯤ
ꯌꯥꯏ ꯌꯥꯝ ꯃꯥꯜꯂꯦꯍꯦ
ꯂꯤꯂꯥ ꯀꯨꯝꯃꯣ ꯌꯥꯝ ꯃꯥꯜꯂꯅꯤ ꯅꯪ
ꯂꯦꯂꯥ ꯀꯨꯝ ꯂꯦꯂꯥ ꯍꯩꯇꯦꯍꯦ
ꯃꯤꯅ ꯅꯦꯛꯄꯗ ꯅꯦꯛꯄꯗ ꯅ ꯈ꯭ꯋꯥꯡ ꯐꯥꯎ ꯂꯣꯏ ꯀ ꯀꯣꯟꯁꯤꯜꯂꯅꯤ ꯆꯠꯄꯗ ꯉꯝꯃꯣꯏꯅ
ꯑ ꯑꯗꯨꯒꯨꯝꯕ
ꯌꯥꯝ ꯅꫭꯛꯌꯥ ꯅꯪꯒꯤ ꯅꯧ ꯇꫭ ꯅꯪꯒꯦ ꯈꯨꯅꫭꯛ ꯑꯣ ꯌꯥꯝ ꯇꯥꯜꯂꯒ ꯅꯣꯛꯄ ꯃꯥꯜꯂꯦ
ꯍ
ꯌꯥꯝ ꯇꯜꯂꯒ ꯅꯣꯡꯅꯤꯡꯗ ꯅꯣꯡꯅꯤꯡꯗ ꯅꯣꯛꯄ ꯃꯥꯜꯂꯦ ꯃꯨꯀꯨꯜ ꯃꯥꯥꯟꯗꯦ ꯒꯨꯅꯥꯃꯂꯦ
ꯒꯨꯅꯥꯒꯤ ꯈꯣꯟꯖꯦꯜ ꯃꯥꯜꯂꯦ
ꯍꯣꯏ ꯍꯣꯏ ꯌꯥꯔꯦ ꯄꯂꯟ
ꯁꯦꯡꯕꯅꯩ ꯑꯩꯅ ꯍꯥꯏꯁꯦ ꯑꯗꯨꯅ ꯕꯨꯠꯀꯤ ꯃꯈꯨꯟ ꯃꯥꯜꯂꯦ
ꯑꯗꯨꯅ ꯕꯨꯠ ꯍꯟꯅꯨꯕꯤꯒꯤ ꯃꯈꯣꯟ
ꯀꯥꯄ ꯍꯩꯕꯔꫭ
ꯑꯩꯈꯣꯏꯗꯤ ꯀꯞꯄ ꯍꯩꯗꯤꯌꯦ ꯅꯣꯛꯄ ꯈꯛꯇꯅꯤ ꯍꯥꯏꯕ ꯅꯪ ꯀꯞꯄ ꯍꯩꯔꯗꯤ ꯀꯞ ꯂꯧ
ꯄꯨꯔꯛꯀꯦ ꯀꯞꯄꯣ ꯅꯨꯄꯤꯅꯕꯨ ꯀꯥꯞꯄ ꯍꯩꯗꯗꯤ
ꯑꯁ ꯑꯩꯈꯣꯏꯗꯤ ꯀꯞꯄ ꯍꯥꯏꯩꯖꯗꯦꯗ
ꯍꫭꯏꯃꯥ
ꯀꯞ ꯆꯦꯠꯄ ꯑꯣꯏꯍꯜ ꯂꯩꯀꯣ ꯅꯨꯄꯥ ꯑꯃ ꯉꯁꯤꯗꯤ
ꯑꯩꯗꯤ ꯇꯪꯈꯥꯏ ꯇꯪꯈꯥꯏꯅꯦ ꯍꯥꯏꯗꯣ ꯇꯥꯗ꯭ꯔꯣ
ꯀꯥꯞꯄꯁꯨ ꯍꯩꯑ ꯂꯧꯕꯁꯨ ꯍꯩꯑ
ꯐꯩꯌꯦ ꯀꯥꯏꯅꯗꯨꯅ ꯑꯦꯚ꯭ꯔꯤꯊꯤꯡꯅ ꯑꯦꯔꯤ ꯊꯤꯡ ꯂꯣꯏꯅꯃꯛ ꯍꯥꯏ ꯂꯣꯏꯅꯃꯛ ꯍꯥꯏꯗꯅ ꯑꯗꯨꯗꯤ ꯅꯪꯒꯤ ꯃꯤꯡꯁꯦ
ꯈꯩꯌꯥ ꯍꯥꯏꯅꯤꯅꯦ ꯑꯩꯁꯦ
ꯎꯝ
ꯂꯣꯏꯅꯃꯛꯅꯤ ꯀꯞꯄꯁꯨ ꯍꯩꯑ ꯁꯥꯎꯕꯁꯨ ꯍꯩꯑ
ꯐꯩꯌꯦ ꯐꯩꯌꯦ ꯑꯗꯨꯅ ꯅꯪ ꯆꯥꯛ ꯆꯥꯕ ꯆꯥꯛ ꯆꯥꯈꯤꯔꯣꯏꯗ꯭ꯔꯣ
ꯆꯥꯔꯣꯏꯗ ꯑꯩꯗꯤ ꯆ ꯆꯥꯅꯤꯡꯗꯦ ꯆꯥꯛ ꯃꯤ ꯅꯠꯇꯦ ꯑꯩꯁꯦ ꯏꯁꯤꯡꯒꯕꯨ ꯂꯩꯔꯗꯤ ꯂ ꯌꯥꯔꯦ
ꯆꯥꯛ ꯆꯥꯗ꯭ꯔꯗꯤ ꯅꯪ ꯇꯟꯅ ꯍꯤꯡꯕ꯭ꯔꯣ ꯏꯁꯤꯡꯅ ꯍꯤꯡꯕ꯭ꯔꯣ
ꯏꯁꯤꯡꯅ ꯏꯁꯤꯡꯅ ꯏꯁꯤꯡꯅ
ꯏꯁꯤꯡꯅ ꯑꯣꯏꯔꯗꯤ ꯅꯪ ꯉꯥ ꯑꯣꯜꯂꯦ ꯑꯗꯨꯗꯤ
ꯑꯗꯨꯁꯨ ꯍꯥꯏꯕ ꯌꯥꯏ
ꯉꯥ ꯑꯣꯜꯂꯣ ꯑꯩ ꯂꯩꯨꯔꯒ ꯆꯥꯒꯦ
ꯑꯩ ꯆꯪꯒꯦ ꯍꯥꯏꯔꯣ ꯅꯪꯕꯣ
ꯍꯣꯏ ꯉꯍꯥꯏ ꯑꯣꯟꯒꯦꯔꯥ ꯄꯨꯛꯂꯥꯎꯕꯤ ꯑꯣꯟ
ꯉ ꯉ ꯉꯥꯄꯪ ꯑꯣꯟꯒꯦ
ꯀꯔꯤꯗ ꯉꯄꯥꯡ ꯍꯥꯏꯕꯗꯤ
ꯉꯍꯩ ꯍꯩꯕ ꯑꯄꯪꯕ ꯉꯥ ꯑꯄꯪ ꯑꯣꯟꯗꯦꯕ
ꯎꯝ ꯉꯥꯖꯥꯎ ꯑꯣꯜꯂꯣ ꯑꯗꯨꯗꯤ
ꯉꯁꯤꯡ ꯑꯣꯟꯒꯦ
ꯏꯁꯤꯡ ꯑꯣꯜꯂꯣ ꯏꯁꯤꯡ ꯑꯣꯜ ꯍꯥꯥ
ꯉꯥꯁꯤꯛ ꯑꯣꯟꯒꯦꯕ ꯉꯥ ꯄꯨ꯭ꯔꯨꯝ ꯑꯣꯜꯂꯛꯎꯔꯣ
ꯉꯄꯨꯔꯨꯝꯗꯤ ꯆꯥꯗꯦꯍꯦ ꯇꯜꯂꯦ
ꯑꯦ ꯑꯗꯨꯗꯤ ꯂꯤꯟ ꯑꯣ ꯂꯥꯛꯑꯣꯔꯣ
ꯂꯤꯟꯗꯤ ꯑꯩꯅ ꯍꯥꯠꯇꯣꯛꯀꯅꯤꯅꯦ ꯎꯔꯗꯤ
ꯑꯦ ꯅꯪ ꯕꯨ ꯑꯩ ꯍꯥꯟꯅ ꯆꯤꯀꯅꯤ
ꯑꯁ ꯑꯩꯗꯤ ꯂꯤꯟꯒ ꯑꯝꯇ ꯀꯤꯗꯦꯗ ꯂꯤꯟꯗꯣ ꯇꯥꯟꯅ ꯇꯥꯅꯔꯒ ꯐꯨꯕ ꯖꯥꯠꯅꯤ
ꯑꯣ ꯑꯩ ꯑꯩ ꯂꯥꯛꯀꯦ ꯑꯩ ꯑꯣꯜꯂꯒ ꯀꯣ
ꯎꯝ ꯍꯥꯇꯣꯀꯦ ꯅꯀꯣꯛꯇꯣ ꯁꯥꯏꯠꯇꯨ ꯑꯆꯧꯕ ꯂꯧꯔꯒ ꯀꯟꯊꯒꯦ
ꯌꯥꯝ ꯁꯥ ꯊꯤ ꯍꯦ
ꯁꯥꯊꯤꯕꯅꯦ ꯑꯩꯈꯣꯏꯗꯤ ꯁꯥꯎꯈ꯭ꯔꯗꯤ ꯂꯩꯗꯅ ꯁꯥꯎꯈ꯭ꯔꯗꯤ ꯂꯥꯏ ꯈꯪꯗꯦ ꯍꯥꯏꯕꯗꯣ
ꯂꯤꯟꯒ ꯑꯝꯇ ꯑꯣꯜꯂꯔꯣꯏ ꯑꯩ ꯑꯩ ꯃꯤ ꯑꯣꯏꯅ ꯑꯗꯨꯝ ꯂꯩꯔꯒꯦ ꯌꯥꯔꯦ
ꯅꯪꯗꯤ ꯏꯁꯩ ꯉꯥꯛꯇ ꯊꯛꯏ ꯍꯥꯏꯕꯗꯨꯗ ꯑꯩꯅ ꯉꯥ ꯑꯣꯜꯂꯣ ꯍꯥꯏꯕꯅꯤꯗ
ꯍꯣꯏ ꯃꯤ ꯑꯣꯏꯔꯁꯨ ꯏꯁꯤꯡ ꯑꯇ ꯊꯥꯛꯑꯦ ꯑꯩꯗꯤ ꯃꯤ ꯈꯔ ꯇꯧꯅꯕꯅꯤ
ꯆꯥꯛ ꯆꯥꯔꯨꯍꯦ ꯊꯦꯡꯃꯜꯂꯦ ꯅꯪꯒꯤ ꯆꯈꯥꯎꯗꯣ ꯄꯠꯀꯅꯤꯀꯣ
ꯄꯠꯂꯣꯏꯍꯦ ꯑꯩ